ꯍꯂꯣ
ꯑꯣꯀꯦ ꯇꯥꯔꯦꯀꯣ
ꯑꯧ ꯇꯥꯢꯌꯦ ꯑꯩꯁꯦ ꯈꯣꯜ ꯌꯥꯝ ꯊꯤꯍꯦ
ꯅꯪꯑꯣꯟꯗ ꯇꯝꯅꯩꯗꯤ ꯀꯟꯅꯥ ꯍꯥꯏꯔꯛꯢꯕꯥ
ꯃꯤꯅ ꯍꯥꯏꯔꯥꯛꯕꯒꯤ ꯍꯥꯢꯕꯅꯤ ꯃꯣꯏ ꯃꯐꯝꯁꯤ ꯌꯥꯝ ꯐꯠꯇꯕꯅꯦ
ꯀꯔꯤ
ꯖ ꯅ ꯕ ꯗꯣ ꯆꯥꯟꯗꯦꯜꯒꯤꯗꯣ ꯑꯗꯨꯗ ꯃꯐꯝ ꯌꯥꯝ ꯐꯠꯇꯕꯅꯦꯕ
ꯑꯗꯨꯗꯤ ꯑꯇꯣꯞꯄꯁꯨ ꯂꯣꯏ ꯇꯧꯕꯅꯦ ꯑꯩꯈꯣꯏꯁꯨ ꯇꯝꯅꯩ ꯇꯝꯅꯕꯅꯦ ꯑꯗꯣ ꯑꯩ ꯑꯃꯨꯛꯐꯥꯎꯗꯤ ꯊꯦꯡꯅꯗ꯭ꯔꯤ
ꯑꯣ ꯅꯪ ꯊꯦꯡꯅꯔꯦ
ꯑꯗꯩ ꯑꯉꯥꯡ ꯀꯞꯄꯦꯕꯨ ꯍꯥꯏꯕꯣ ꯅꯨꯡꯗꯥꯡꯗ ꯑꯗꯩ ꯁꯨꯝꯖꯤꯠ ꯁꯤꯂꯦꯕꯣ ꯍꯥꯏꯕꯑꯣ
ꯈꯪꯗꯤꯅꯦ ꯑꯩꯈꯣꯏ ꯁꯤ ꯍꯣꯁꯇꯦꯜ ꯂꯩꯔꯁꯨ
ꯅꯣꯏ ꯍꯧꯖꯤꯛꯒꯤ ꯂꯩꯔꯤꯗꯨꯗꯥ
ꯍꯣꯏ
ꯀꯩꯗꯧꯒꯦ ꯍꯥꯏꯁꯦ
ꯑꯁꯨꯝ ꯀꯞ ꯀꯞꯄ꯭ꯔꯒ ꯑꯗꯨꯒ ꯏꯁꯇꯤꯔꯁꯇꯅꯦ ꯑꯞꯗꯥꯎꯟ ꯑꯞ ꯗꯥꯎꯟ ꯆꯦꯜꯂꯤꯕ
ꯅꯪ ꯇꯥꯔꯕꯣ ꯍꯥꯏꯁꯤ
ꯇꯥꯏꯅ
ꯃꯤ ꯇꯋꯕꯗꯤ
ꯀꯅꯥꯅ ꯄꯨꯡ ꯑꯣ ꯍ ꯐꯨꯟꯗ ꯀꯅꯥꯅ ꯀꯁꯦꯕꯤꯅ
ꯑꯩ ꯊ ꯎ ꯊ ꯅ ꯊ ꯊꯥꯖꯗ
ꯑꯗꯨ ꯀꯤꯗ꯭ꯔꯦꯗ ꯍꯧꯖꯤꯛꯇꯤ ꯍꯥꯟꯅꯗꯤ ꯌꯥꯝ ꯀꯤꯔ ꯍꯧꯖꯤꯛꯇꯤ ꯀꯤꯗ꯭ꯔꯅꯤ
ꯅꯣꯏ ꯂꯗꯥ ꯃꯤ ꯃꯤ ꯁꯤꯒꯤ ꯃꯤꯒ ꯂꯩꯇꯕ꯭ꯔꯥ
ꯍꯥꯥ
ꯃꯤꯒꯨꯝꯕ ꯁꯤꯈꯤꯕꯒꯤ ꯋꯥꯔꯤ ꯂꯩꯇꯕꯕ
ꯂꯩꯑ ꯂꯥꯏꯁꯪꯁꯨ ꯂꯩꯑ ꯑꯩꯈꯣꯏ ꯏꯅꯥꯛꯇ
ꯑꯣ ꯐꯣꯔꯦꯟ ꯅꯨꯡꯗꯥꯡ ꯊꯣꯛꯆꯔꯦ ꯑꯗꯨ ꯑꯗꯨꯗꯤ
ꯑꯩ ꯈꯣꯟ ꯇ ꯍꯦ ꯀꯩ ꯀꯗꯥꯏꯗꯅꯣ
ꯅꯪꯒꯤꯤ ꯈꯣꯟ ꯀ ꯑꯃꯨꯀ ꯍꯜꯂꯦ ꯇꯥꯔꯥꯏꯔꯣ
ꯍꯣꯏ
ꯑꯔ ꯄꯁ ꯍꯥꯞ ꯆꯤꯟ ꯃꯅꯤ
ꯑꯩꯈꯣꯡ ꯌꯥꯝ ꯊꯤꯔꯦ ꯇꯥ
ꯏꯁꯥ ꯏꯈꯣꯟꯇꯥꯗꯤ ꯂꯩ ꯊꯤꯖꯕꯅꯦ ꯑꯩꯁꯨ ꯇꯥ ꯀꯥꯟ ꯊꯤ
ꯈꯥꯏꯗꯕꯗꯤ ꯅ ꯍꯥꯏꯥꯏꯕꯤꯌꯥꯗꯗ ꯑꯗꯨꯗꯤꯔ ꯑꯅꯤ
ꯑꯗꯨꯝ ꯍꯥꯏꯗꯤ ꯃꯃꯝꯗ ꯍꯥꯏꯔꯣ ꯈꯪꯕꯦ
ꯅ ꯆꯍꯤ ꯀꯌꯥꯁꯔꯒꯦ
ꯑꯗꯤ ꯑꯩꯅ ꯍꯧꯖꯤꯛ ꯍꯥꯏꯗ ꯈꯪꯕ꯭ꯔꯥ
ꯑꯗ ꯍꯥꯎꯗ꯭ꯔꯦ
ꯗꯦꯟꯗꯤꯅꯦ ꯍꯥꯏꯂ
ꯀ ꯍꯥꯏ ꯃꯅ
ꯖꯦꯟꯖꯤ ꯍꯥꯏꯕ
ꯖꯦꯟꯖꯤꯔꯤ
ꯑꯣꯀꯦ ꯍꯏ ꯎ
ꯑꯩ ꯍꯥꯏꯔꯛꯀꯦꯁꯦ ꯇ꯭ꯋꯦꯟꯇꯤ ꯄ꯭ꯂꯁ
ꯎꯝ ꯑꯗꯨꯗꯥꯋꯥꯏ ꯃꯌꯥꯗꯤ ꯑꯣꯏꯗꯣꯏꯅꯦ ꯑꯗꯣꯗꯥꯏ ꯑꯗꯨꯋꯥꯏꯗꯤ ꯅꯠꯇꯦ
ꯇ ꯄ
ꯀꯃꯥꯏꯗꯅꯣ ꯑꯩ ꯇꯨꯌꯦꯜ ꯂꯣꯏꯕ ꯇꯨ ꯊꯥꯎꯖꯟ ꯇꯦꯟꯗ ꯂꯣꯏꯕꯅꯦ ꯃꯃꯥꯡ ꯃꯃꯥꯡ ꯆꯍꯤꯗ
ꯍꯥꯏ ꯇ ꯍꯗꯦ ꯎꯝ
ꯀ꯭ꯂ꯭ꯂꯥꯁꯇꯨꯋ ꯑꯣꯐ ꯇꯧ
ꯎꯝ
ꯇꯨ ꯊꯥꯎꯖꯟ ꯀꯩꯅꯣꯗꯤ ꯂꯣꯏꯕꯤꯅꯦ ꯇꯨꯌꯦꯜꯞ ꯍꯦꯛ ꯂꯣꯏꯔꯒ ꯑꯩ ꯆꯍꯤ ꯑꯃ ꯗ꯭ꯔꯣꯞꯇꯪ ꯂꯧꯕꯅꯤ
ꯑꯗꯨꯁꯦ ꯍꯥꯏꯔꯛꯎꯕ ꯇ꯭ꯋꯦꯟꯇꯤ ꯍꯦꯟꯈ꯭ꯔꯕ꯭ꯔꯣ
ꯍꯦꯟꯗ꯭ꯔꯤ
ꯍꯦꯗ꯭ꯔꯤ ꯑꯗꯨꯅꯦꯕ ꯑꯉꯥꯡ ꯃꯥꯂꯦꯕ ꯅꯪꯁꯦ
ꯑꯉꯥꯡ ꯍꯥꯏꯗꯨꯅ ꯀꯩ ꯍꯥꯏ ꯇ꯭ꯋꯦꯟꯇꯤ ꯇ꯭ꯋꯦꯟꯇꯤ ꯋꯥꯟ ꯍꯥꯏꯥꯏ
ꯍꯥ
ꯍꯟꯗꯛ ꯇ꯭ꯋꯦꯟꯇꯤ ꯋꯥꯟꯁꯨꯗ ꯑꯩ ꯑꯩ
ꯍꯥ
ꯍꯥꯏꯕ
ꯏꯁꯁ ꯀꯝ ꯇꯧꯔꯦꯗ ꯑꯩ ꯍꯥꯏꯅꯒꯦ
ꯅ ꯑꯣꯏꯅꯦ ꯃꯥꯄꯨꯁ
ꯐꯒꯤ ꯇꯧꯅꯤꯠꯇ ꯇ꯭ꯋꯦꯟꯇꯤ ꯋꯥꯟ ꯑꯗꯨꯗꯤ ꯁꯉꯥꯡꯅꯤ
ꯅꯪꯗꯤ
ꯑꯩꯗꯤ ꯆꯪꯗꯦꯍꯦ ꯑꯉꯥꯡ
ꯑꯩ ꯀꯗꯤ ꯍꯜꯗ ꯃꯥꯅꯦ
ꯍꯥꯟꯗꯦ ꯔꯃꯦꯁ ꯑꯩ ꯍꯥꯟꯗꯦ ꯉꯥꯡꯕ ꯃꯑꯣꯡꯗ ꯃꯥꯟꯕꯩ ꯋꯥꯏ ꯆꯍꯤꯗꯤ
ꯇꯨ ꯊꯥꯎꯖꯟ ꯐꯥꯏꯚ ꯇꯨ ꯁꯤꯛꯁ
ꯅꯥ
ꯐꯔꯅꯤ
ꯑꯗꯨ ꯃꯈꯥꯅꯦ
ꯃꯈ ꯈꯥꯅꯦꯗꯤ ꯅꯥꯏꯟ ꯇꯦꯟ
ꯃꯗꯦ ꯑꯗꯨꯝ ꯃꯛꯇꯛꯇ
ꯑꯥꯏꯠ
ꯌꯦꯁ
ꯑꯗꯨꯗ ꯀꯣꯏ ꯀꯁ ꯀꯥꯏꯕ
ꯀꯩꯅꯣ ꯌꯥꯏꯌꯦ ꯀꯩꯅꯣ
ꯐꯥꯒꯤꯔꯅꯦ
ꯑꯗꯕꯨꯗꯤ ꯍꯟ ꯃꯥꯜꯂꯤꯗ
ꯍꯟꯗꯦ ꯑꯣ ꯍꯟꯗꯦ
ꯑꯩꯅ ꯍꯥꯏꯕ ꯑꯩꯅ
ꯑꯣ ꯑꯣ ꯅꯪꯅ ꯆꯍꯤ
ꯑꯩ ꯍꯜꯂꯝꯉꯣꯏꯗ ꯑꯩꯁꯨ ꯍꯟꯗ ꯇ꯭ꯋꯦꯟꯇꯤꯁꯨ
ꯇ꯭ꯋꯦꯟꯇꯤ ꯁꯨꯗꯣꯏꯅꯦꯕ
ꯍ
ꯑꯗꯨꯒꯤ ꯆꯍꯤ ꯆꯍꯤ ꯑꯃ ꯍꯜꯂꯦ ꯅꯪꯅ
ꯑꯥ ꯂꯩ ꯑꯦꯄ꯭ꯔꯤꯜ ꯃ ꯖꯨꯟ ꯨꯂꯥꯏ ꯑꯒꯁ ꯁꯦꯞꯇꯦꯝꯝꯕꯔ ꯑꯦꯉꯥꯡ ꯄꯣ
ꯖꯅꯋꯥꯔꯤ
ꯏꯁꯇꯥꯥꯇꯤꯅ ꯃꯅꯤ
ꯅꯪꯗꯤ
ꯍꯧꯖꯤꯛ ꯍꯧꯖꯤꯛ
ꯖꯨꯂꯥꯏ
ꯌꯥ
ꯗꯦꯠ ꯀꯌꯥ
ꯀꯌꯥ ꯇ꯭ꯋꯦꯟꯇꯤ ꯃꯥꯏꯅꯁ ꯑꯦꯂꯚꯦꯟ
ꯇ꯭ꯋꯦꯟꯇꯤ ꯃꯥꯏꯅꯁ ꯑꯦꯂꯕꯦꯟ
ꯃꯦ ꯃꯦꯆ ꯀꯗꯧꯁꯅꯤ
ꯑꯣ ꯇ꯭ꯋꯟꯇ ꯃꯥꯏꯅꯁ ꯏꯂꯚꯦꯟ ꯇꯦꯟ ꯅꯥꯏꯟ
ꯋꯥ
ꯋꯥꯟ ꯅꯥꯏꯟꯇꯤꯟ
ꯀꯥꯒꯣ ꯂꯩꯗꯗꯤꯕ
ꯍꯩꯃꯥ
ꯍꯜꯂꯣ ꯍꯜꯂꯣ
ꯅꯥꯏꯅꯤ
ꯇ꯭ꯋꯦꯟꯇꯤ ꯃꯥꯏꯅꯁ ꯏꯂꯚꯦꯟ ꯏꯟꯇꯤ ꯑꯣꯀꯦ
ꯇ꯭ꯋꯦꯟ ꯃ ꯏꯚꯦꯟ ꯀꯌꯥꯔꯣ ꯇ꯭ꯋꯦꯟꯇꯤ ꯃ ꯏꯚꯦꯟ
ꯃꯥꯏꯅꯁꯦ ꯅꯦ ꯅ
ꯑ
ꯐꯔꯤ ꯍꯥꯏꯗꯅ ꯈꯪꯖ ꯁꯤ
ꯑ ꯑꯗꯨ ꯅ ꯆꯨꯝꯃꯤꯟꯅ
ꯅꯪ ꯅꯥꯏꯟꯇꯤꯟ ꯍꯥꯏꯕ ꯅꯠꯇꯕ
ꯑ ꯋꯥꯟꯗ ꯑꯩ ꯁꯣꯏꯈꯤꯕꯩꯅꯦ
ꯍ ꯌꯦꯁ ꯑꯗꯨꯗ
ꯁꯨꯅ ꯁꯤ ꯀꯌꯥ ꯀ ꯐꯣꯟ ꯑꯣ ꯁꯤꯛꯁ ꯁꯚꯦꯟ ꯑꯩꯠ ꯅꯥꯏꯟ ꯋꯥ ꯑꯣ ꯅ ꯌꯥꯗ ꯏꯅꯦ ꯑꯗꯨꯨꯁꯨ ꯈꯪꯗꯁ
ꯍꯣꯔꯦꯟ ꯕꯣꯠ ꯌꯦꯡꯗꯧ ꯅꯠꯇ꯭ꯔꯣ
ꯑ ꯑ ꯀ
ꯀꯃꯤꯁꯤ ꯑꯣꯀꯦ ꯑꯣꯀꯦ ꯑꯣꯀꯦ ꯀꯣꯂꯦꯁꯦ ꯑꯗꯨꯝ ꯐꯖꯅ ꯀꯥꯕ ꯅꯠꯇ꯭ꯔꯅꯦ ꯀꯥꯔꯁꯨ ꯆꯥꯕꯅꯤ ꯀꯣꯂꯦꯁꯇꯨꯕ
ꯀꯥꯏꯗ ꯎꯝ
ꯀꯥꯗ ꯆ ꯌꯥꯗꯕ꯭ꯔꯥ
ꯑꯗꯦ ꯍꯧꯖꯤꯛ ꯀꯥꯟ ꯍꯧꯕꯁꯤ ꯀ ꯀ ꯆꯨꯗꯤꯅꯤꯅ ꯃꯊ ꯍ ꯆꯂꯗꯤ
ꯀꯌꯥꯕ
ꯍꯥꯏꯗꯦ
ꯇꯤꯟ ꯇꯤꯟ ꯑꯗꯨꯃꯥꯏꯅ ꯁꯨꯗꯗꯤ ꯌꯥꯗꯦꯕ꯭ꯔꯣ ꯀꯣꯂꯦꯖ ꯀꯩꯁꯦ
ꯍꯣꯏ ꯁꯚꯦꯟꯇꯤ ꯄꯥꯔꯁꯦꯟ ꯍꯥꯏꯔꯣ
ꯑꯗꯨꯅꯤ ꯃꯌꯥꯝꯈꯣꯏ ꯃꯤ ꯃꯌꯥꯝ ꯇꯝꯃꯦꯒꯦꯣ ꯑꯃꯨꯛ ꯀꯥꯟꯗꯗꯤ ꯃꯣꯏ ꯈꯔ ꯀ ꯈꯔ ꯀꯥꯗ ꯑꯦꯛꯖꯥꯝ ꯊꯥꯕ ꯆꯠꯂꯁꯨ ꯌꯥꯏ ꯑꯗꯨꯝ ꯊꯣꯛꯑꯏ
ꯗ ꯑꯩꯈꯣꯏꯗꯤ ꯑꯩꯈꯣꯏ ꯍꯦꯆ ꯑꯣꯏꯗꯤ ꯌꯥꯝ ꯏꯁꯇ꯭ꯔꯤꯛ ꯑꯣꯏꯌꯦꯕ ꯅꯠꯇ꯭ꯔꯗꯤ ꯏꯟꯇꯔꯅꯦꯁꯀ ꯊꯥꯍꯟꯗꯦꯕ ꯇꯨ ꯌꯧꯗꯕ꯭ꯔꯣ
ꯀꯥꯎ ꯀꯥꯎ ꯀꯣꯂꯦꯖ ꯑꯗꯨꯗ ꯀꯥꯎ ꯍꯌꯦꯡ ꯊꯣꯛꯧꯄ ꯊꯣꯛꯄ ꯂꯥꯛꯇꯅꯤ ꯑꯗꯨꯝ
ꯄꯁꯤꯅꯤꯉ
ꯀꯁꯅ ꯐ꯭ꯔꯤ ꯇꯥꯏꯝꯗꯗꯤ ꯀꯩꯗꯧ ꯀꯩꯗꯧꯗꯔꯕ
ꯀꯩꯕ
ꯐ꯭ꯔꯤ ꯇꯥꯏꯝꯗꯕꯅꯤꯅ ꯀꯩꯗꯧꯔ ꯀꯩꯗꯧꯔ ꯂꯩꯔꯝꯅꯕ
ꯀꯣꯏ ꯍꯥꯏꯕ ꯅ ꯌꯥ ꯇ
ꯐꯔꯤ ꯐ꯭ꯔꯤ ꯇ ꯀꯃꯥꯏ ꯀꯃꯥꯏꯅ ꯇꯧ ꯂꯩꯈꯤꯕ
ꯑꯣ ꯑꯩꯁꯦ ꯀꯩꯅꯣꯃ ꯇꯧꯋꯦꯕꯀꯣ ꯕꯤꯖꯤꯅꯦꯁ ꯁꯃꯜ ꯕꯤꯤꯁꯅꯁ ꯏ
ꯄ ꯀꯗꯤ ꯕꯤꯖꯤꯅꯦꯁ
ꯂꯩꯒꯨꯝꯕ ꯁꯥꯕꯅꯦꯇꯥ
ꯍꯥꯏꯖꯤ ꯄ꯭ꯂꯥꯁꯇꯛꯅ
ꯑꯩꯕ ꯑꯁ
ꯁꯤ ꯀ ꯑ
ꯑ ꯄꯥꯏꯞ ꯀ꯭ꯂꯅꯤꯔꯅ
ꯄꯥꯏꯞ ꯀ꯭ꯂꯤꯅꯔꯅ꯫ ꯌꯦꯡꯒꯗ ꯉꯍꯥꯛꯇꯪ ꯊꯥꯔꯛꯑꯣꯅꯦ꯫
ꯑꯁ ꯑꯩ ꯐꫭꯇꯣ ꯅꯝꯗꯦ꯫ ꯑꯗꯨꯝ ꯊꯤꯑꫭ ꯄꯥꯏꯞ
ꯀꯔꯤ꯫
ꯄꯥꯏꯞ ꯀ꯭ꯂꯤꯅꯔ ꯐ꯭ꯂꯥꯋꯔꯁ ꯍꯥꯏꯌꯣꯕ ꯑꯗꯨꯝ ꯐꯪꯒꯅꯤ ꯍꯥꯏꯕꯥ꯫
ꯇꫭꯞ ꯀ꯭ꯂꯤꯅꯔꯁ ꯐ꯭ꯂꯥꯋꯔ꯫
ꯄꯥꯏꯞ ꯄꯤ ꯑꯥꯏ ꯄꯤ ꯏ꯫
ꯄꯥꯏ ꯑꯥꯏ ꯄꯤ ꯏ꯫ ꯇꯣ ꯇꯥꯏꯞ꯫ ꯃꯈꯥꯗꯤ꯫
ꯄꯥꯏꯞ ꯀ꯭ꯂꯤꯅꯔ꯫
ꯄꯥꯏꯞ ꯀ꯭ꯂꯤꯅꯔ꯫
ꯑꯥꯎ꯫
ꯐꯪꯗ꯭ꯔꯦ ꯅꯪ ꯍꯥꯏꯁꯦ ꯏꯗ ꯊꯥꯔꯛꯑꯣ ꯀꯣꯄꯤ ꯄꯦꯁ ꯇꯧꯁꯤꯟꯒꯦ꯫ ꯀꯩꯅꫭ꯫ ꯏꯕꫭꯝꯑꯗꯤ ꯅꯪ ꯅꯝꯕꯔꯁꯨ ꯂꫭꯏ ꯈꯪꯑꯅꯤ꯫ ꯇꯧꯔꯤꯅꯦ ꯇꯧꯔ ꯋꯥꯊꯤ꯫
ꯐꯪꯕ꯭ꯔꯣ꯫
ꯐꯪꯗꯦ ꯅꯪꯒꯤꯁꯤ꯫
ꯑꯁ ꯄꯥꯏꯞ ꯀ꯭ꯂꯤꯅꯔ ꯐ꯭ꯂꯥꯋꯔ ꯍꯥꯏꯔ ꯑꯗꯨꯝ ꯊꯣꯛꯄꯅꯦ ꯅꯪ ꯀꯥꯏꯗ ꯊꯤꯕꯩꯅꯣ꯫
ꯑꯥꯏꯖꯤꯗ꯫
ꯑꯁ ꯑꯩꯖꯤꯗ ꯑꯁ꯫